ꯑꯥ ꯇꯥꯏ
ꯇꯥꯏ ꯅꯪꯒꯤ ꯅꯈꯣꯟꯗꯣ ꯌꯥꯝ ꯇꯨꯝꯅꯤꯡꯕ ꯃꯥꯜꯂꯦ
ꯌꯥꯝ ꯇꯨꯝꯅꯤꯡꯕ ꯑꯩ ꯉꯁꯥꯏꯅ ꯈꯪꯗꯦ
ꯑꯩꯁꯨ ꯇꯨꯝꯕꯥꯗꯤ ꯇꯨꯝꯅꯤꯡꯉꯦ ꯈꯔꯥ ꯐꯥꯔꯦ ꯑꯗꯨ ꯑꯩꯁꯤ ꯄꯥꯅꯤꯡꯕꯅ ꯂꯣꯏꯔꯦ ꯍꯧꯖꯤꯛ
ꯍꯥ ꯀꯥꯔꯤ
ꯂꯥꯏꯔꯤꯛ ꯄꯥꯅꯤꯡꯕꯥꯗ ꯂꯣꯏꯔꯦꯕ
ꯍꯣꯏ ꯑꯩꯈꯣꯏ ꯄꯨꯜꯂꯀꯥꯟꯗ ꯆꯥꯔꯁꯦ
ꯆꯠꯅꯤꯡꯉꯦ ꯑꯩꯗꯤ ꯍꯧꯖꯤꯛ ꯆꯥꯅꯤꯡꯕ
ꯑꯗꯨ ꯉꯥꯏꯌꯣ
ꯌꯥꯔꯥꯔꯣꯏ ꯑꯩ
ꯉꯥꯏꯔꯒ ꯂꯩꯌꯨ
ꯆꯥꯗꯣꯏꯅꯦ
ꯅꯍꯥꯟ ꯏꯅꯥꯎ ꯅꯨꯄꯥꯅꯀꯣ
ꯎꯝ
ꯀꯔꯤ ꯍꯥꯏꯁꯤꯔꯥ ꯁꯤꯡꯖꯨ ꯀꯔꯤ ꯀꯔꯥ ꯍꯥꯞꯇꯦ ꯑꯗꯣ ꯄꯦꯁꯀꯥ ꯇꯤꯜꯍꯥꯎꯒꯥ ꯆꯅꯝ ꯍꯥꯞꯄꯦ ꯑꯗꯨ ꯀꯔꯤ ꯍꯥꯞꯄ꯭ꯔꯥ ꯈꯪꯗꯦ ꯑꯗꯨ ꯌꯥꯝ ꯍꯥꯎꯕꯥꯗꯨ ꯀꯔꯤꯔꯥ ꯈꯪꯗꯦ ꯇꯨꯝ ꯆꯥꯕ ꯀꯔꯤ ꯍꯥꯏꯁꯤꯔꯥ ꯀꯨꯏꯕꯒꯤꯔꯥ ꯈꯪꯁꯦ ꯑꯗꯨ ꯅꯨꯃꯤꯠꯇꯨ ꯌꯥꯝ ꯍꯥꯎꯋꯦ ꯑꯩꯅ ꯈꯔꯥ ꯌꯥꯝ ꯆꯥꯕꯒꯤ ꯑꯩꯕꯨ ꯌꯦꯡꯔꯥꯒ ꯅꯪ ꯆꯥꯔꯥꯔꯣꯏꯣꯗ꯭ꯔꯣ ꯑꯩꯈꯣꯏꯗꯤ ꯈꯥꯏꯗꯣꯛꯅꯔꯕꯅꯦꯕ ꯍꯣꯏ ꯀꯔꯥ
ꯀꯣꯕꯤ ꯀꯦꯠꯂꯒ ꯆꯥꯕꯗꯨ ꯌꯥꯝ ꯍꯥꯎꯋꯦꯀꯦ
ꯑꯁ ꯑꯗꯨꯅꯦ ꯍꯥꯎꯕꯥꯅꯦ ꯆꯥꯔꯣ ꯅꯪꯁꯨ ꯑꯈꯣꯏꯁꯨ ꯆꯥꯔꯅꯤ
ꯆꯥꯁꯤꯔꯥ ꯈꯪꯗꯦ ꯆꯥꯗꯣꯏꯅꯦ ꯆꯥꯒꯅꯤ ꯍꯦ ꯏꯁꯥꯁꯦ ꯁꯛꯔꯥꯒꯥ ꯂꯩꯅꯦ
ꯍꯦ ꯇꯨꯃꯤꯟꯅꯥ ꯂꯩꯈꯔꯥꯕꯣ
ꯍꯣꯏ ꯃꯄꯥꯟꯗꯒꯤ ꯆꯪꯉꯛꯄꯅꯦ
ꯎꯝ
ꯂꯤꯕꯤꯌꯥꯒꯤ ꯏꯁꯩ ꯁꯛꯔꯥꯒꯥ
ꯍꯨꯝ
ꯀꯔꯤꯒꯤꯔ ꯅꯪꯅꯦ ꯃꯥꯁꯦ ꯅꯣꯏꯒꯤꯁꯨ ꯂꯣꯏꯔꯣ ꯂꯣꯏꯔꯗꯤ ꯐꯥꯒꯅꯤꯗꯒꯥ ꯍꯥꯏꯌꯦ
ꯀꯔꯤ ꯑꯣ ꯀꯅꯥ ꯅꯪ ꯅꯅꯥꯎ ꯅꯨꯄꯥ
ꯍꯣꯏ ꯀꯥꯔꯤꯒꯤꯔꯥ ꯈꯪꯗꯦ
ꯈꯪꯗꯦ ꯇꯧꯔꯤꯁꯤꯕꯨ
ꯗꯦ
ꯍꯝ ꯑꯩꯗꯤ ꯅꯪ ꯉꯔꯥꯡꯗꯣ
ꯎꯝ
ꯀꯣꯜ ꯇꯧꯔꯛꯀꯗ꯭ꯔꯅ ꯈꯟꯕꯅꯦ
ꯑꯩꯁꯨ ꯅꯪ ꯉꯥꯏꯔꯒ ꯂꯩꯕꯅꯤ ꯅꯪ ꯇꯨꯝꯃꯝꯕ꯭ꯔꯥꯅ ꯅꯪ
ꯑꯩꯁꯨ ꯅꯪ ꯇꯧꯔꯛꯀꯗ꯭ꯔꯥꯅ ꯅꯪ ꯇꯧꯔꯛꯇꯕꯩꯀꯣ ꯑꯩ ꯉꯔꯥꯡꯗꯣ ꯊꯦꯡꯉ ꯊꯦꯡꯅ ꯏꯔꯨꯑꯦꯕ ꯍꯣꯏ ꯊꯦꯡꯅ ꯏꯔꯨꯑꯦ
ꯇꯧꯔꯥꯛꯑꯦꯅ ꯑꯗꯨꯒꯤ ꯅꯪ ꯇꯧꯔꯛꯀꯗ꯭ꯔꯥꯅ ꯑꯩꯗꯤ ꯉꯥꯏꯔꯒ ꯂꯩꯕ
ꯑꯩꯁꯨ ꯅꯪ ꯃꯦꯁꯦꯖ ꯊꯥꯔꯛꯀꯗ꯭ꯔꯥꯅ ꯉꯥꯏꯕ ꯑꯗꯨ ꯅꯪ ꯊꯥꯔꯛꯇꯕꯒꯤ ꯉꯔꯥꯡꯗꯣ ꯑꯩ ꯄꯨꯡ ꯑ ꯇꯔꯥꯃꯥꯊꯣꯏꯒꯤꯃꯛ ꯑ ꯃꯈꯥꯏꯗꯔ ꯈꯪꯗꯦ ꯑꯗꯨꯋꯥꯏꯗ ꯑꯩꯁꯦ ꯑ ꯅꯠꯇꯦ ꯕꯥꯔꯣ ꯕꯥꯔꯣ ꯍꯦꯜꯂꯦ ꯕꯣꯜ ꯌꯥꯎ ꯌꯥꯎ ꯌꯥꯎꯗ꯭ꯔꯤꯉꯩꯗ ꯀꯣ ꯕꯥꯔꯣꯗ ꯏꯔꯨꯑꯦ ꯑꯗꯨꯒ ꯑꯩ ꯂꯥꯛꯔꯀꯥꯟꯗ ꯑ ꯐꯤꯐꯇꯤꯟ ꯃꯤꯅꯤꯠ ꯁꯤꯛꯁꯇꯤꯟ ꯃꯤꯅꯤꯠꯅ ꯑꯩ ꯏꯔꯨꯗꯤ ꯑꯩꯗꯤ ꯊꯦꯡ ꯊꯦꯡꯅꯤ ꯔꯦꯁ ꯇ ꯏꯔꯨꯕꯗꯣ
ꯍꯣꯏ
ꯀꯨꯏꯅ ꯆꯪꯕꯗꯣ ꯈꯪꯗꯦ ꯃꯇꯝ ꯌꯥꯝ ꯄꯥꯏꯕꯗꯣ ꯑꯩꯁꯦ ꯏꯔꯨꯔꯀꯥꯟꯗ ꯑꯗꯨ ꯐꯤꯞꯇꯤꯟ ꯃꯤꯅꯤꯠ ꯁꯤꯛꯁ ꯐꯤꯞꯇꯤꯟ ꯃꯤꯅꯤꯠ ꯁꯨꯔꯦ ꯑꯩꯅ ꯆꯥꯎꯔꯀꯥꯟꯗ ꯑꯩꯅ ꯐꯤ ꯐꯧꯕꯁꯨ ꯅꯪ ꯁꯪꯗꯕꯒꯤ ꯑꯗꯨ ꯅꯪ ꯑꯥ ꯐꯥꯔꯁ ꯍꯥꯞꯇ ꯅꯪ ꯃꯦꯁꯦꯁ ꯊꯥꯔꯛꯀꯗ꯭ꯔꯥꯅ ꯉꯥꯏꯔꯦ ꯑꯗꯨ ꯂꯥꯛꯇꯕꯩ ꯒꯤ ꯍꯥꯟꯅ ꯐꯤ ꯐꯧꯔꯨꯒꯦꯅ ꯑ ꯑꯩꯒꯤ ꯐꯣꯟꯗꯣ ꯄꯥꯏꯔꯒ ꯐꯤ ꯑ ꯐꯤ ꯐꯧꯕ ꯆꯠꯂꯦ ꯑꯗꯨ ꯇꯧꯔꯛꯇꯦ ꯑꯗꯨꯒ ꯃꯇꯝ ꯑꯗꯨꯝ ꯌꯧꯁꯤꯜꯂꯛꯑꯦ ꯑꯗꯨꯒ ꯕꯣꯜ ꯌꯦꯉ ꯂꯣꯏꯔꯀꯥꯟꯗ ꯑ ꯢꯁꯇꯦꯇꯁ ꯢꯁꯇꯦꯇꯁꯇꯨ ꯑꯗꯨꯝ ꯌꯦꯡꯉꯒ ꯑꯁ ꯇꯨꯝꯅꯤꯡꯕ ꯍꯥꯎꯋꯦꯅꯦ ꯑꯗꯨꯝ ꯑꯃꯨꯛ ꯑꯩ ꯇꯨꯝꯈ꯭ꯔꯦ ꯍꯧꯒꯛꯄꯁꯨ ꯊꯦꯡꯉꯦ ꯑꯗꯨꯒꯤ ꯏꯅꯥꯎꯅꯨꯄꯥꯅ ꯆꯥꯛ ꯊꯣꯡ ꯆꯥꯛ ꯌꯦꯟꯁꯥꯡ ꯊꯣꯡ ꯁꯤꯁꯦ ꯗꯥꯎꯒꯤ ꯌꯦꯟꯁꯥꯡ ꯍꯋꯥꯏ ꯌꯦꯟꯁꯥꯡ ꯊꯣꯡꯉꯒ ꯂꯩꯔꯝꯃꯦ ꯀꯥꯡꯍꯧ ꯑꯃ ꯇꯧꯔꯒ ꯅꯣꯛꯅꯤꯡꯕ ꯑꯩꯅ ꯑꯩ ꯑꯩ ꯍꯧꯒꯠꯂ ꯀꯥꯟꯗ
ꯑꯣ
ꯍꯣꯏ ꯃꯥꯗꯤ ꯀ꯭ꯔꯤ ꯍꯥꯏ ꯍꯣꯏ ꯆꯥꯛ ꯆꯥꯛ ꯌꯦꯟꯁꯥꯡ ꯊꯣꯡꯉꯝꯗꯥꯏꯗ ꯑꯩꯗꯤ ꯀꯔꯤ ꯇꯧꯔꯅꯤ ꯃꯥꯁꯨ ꯑꯩꯕꯨ ꯌꯦꯡ ꯑꯗꯨꯝ ꯑꯃꯔꯛ ꯑꯃꯔꯛ ꯑꯗꯨꯝ ꯌꯦꯡꯕ ꯌꯦꯡꯂꯒ ꯂꯩꯕ ꯑꯩꯕꯨ ꯅꯣꯛꯅꯤꯡꯕ
ꯅꯪꯗꯤ ꯈꯪꯗꯕ ꯁꯥꯕ
ꯑꯩ ꯅꯣꯛꯅꯤꯡꯉꯤꯅꯦ ꯉꯁꯤ ꯃꯥꯗꯤ ꯉꯥꯔꯡ ꯕꯣꯜ ꯌꯦꯡꯗꯕꯒꯤ ꯉꯥꯟꯅ ꯍꯧꯒꯠꯄ ꯃꯥꯜꯂꯦ ꯑꯩꯅ ꯑꯩꯗꯤ ꯕꯣꯜ ꯌꯦꯡ ꯃꯤꯅ ꯀ꯭ꯔꯤ ꯍꯥꯏꯁꯤꯔ ꯑꯩꯈꯣꯏ ꯕꯣꯜ ꯂꯣꯏꯔꯗꯤ ꯑꯗꯨꯝ ꯊꯦꯡꯅ ꯇꯨꯝꯃꯤꯅ
ꯍꯣꯏ
ꯀꯔꯤ ꯍꯥꯏꯁꯤꯔꯥ ꯑꯅꯤ ꯑꯅꯤ ꯃꯈꯥꯏ ꯑꯍꯨꯝ ꯑꯗꯨꯝ ꯌꯧꯔ ꯑꯍꯨꯝꯒ ꯍꯦꯟ ꯈꯔ ꯍꯦꯟꯂꯝꯒꯅꯤꯗ ꯑꯗꯨ ꯇꯨꯝ ꯇꯨꯝꯃꯤꯅ
ꯅꯪꯒꯤ ꯀꯖꯤꯟ ꯑꯁꯥꯡꯕꯗꯣ
ꯍꯣꯏ
ꯅꯨꯡꯗꯥꯡꯗ ꯑꯣꯏꯅ ꯇꯥꯎꯔꯁꯦꯅ
ꯍꯧꯖꯤꯛꯇꯤ ꯆꯥꯛꯁꯤ ꯊꯣꯡꯕ ꯃꯇꯝꯅꯤꯅꯀꯣ ꯑꯩꯈꯣꯏ
ꯍꯣꯏ ꯍꯣꯏ
ꯎꯝ
ꯉꯔꯥꯡꯗꯣ ꯑꯩ ꯃꯤ ꯑꯇꯣꯞꯄꯒ ꯋꯥꯔꯤ ꯁꯅꯕ ꯀꯥꯟꯗ ꯃꯥꯁꯦ ꯂꯣꯏꯗ꯭ꯔꯤꯕꯣ ꯂꯣꯏꯗ꯭ꯔꯤꯕꯣ ꯑꯗꯨꯒ ꯑꯩ ꯂ‌ꯣꯏꯔ‌ꯦ ꯀꯥꯟꯗ ꯑꯃ ꯇꯨꯝꯕ ꯃꯥꯜꯂꯦ ꯃꯣꯏꯗꯤ ꯕ‌ꯣꯜ ꯌꯦꯡꯗꯕꯅꯤꯅꯀꯣ
ꯎꯝ
ꯌꯨꯝꯗ ꯀꯨꯟꯗ ꯂꯥꯏꯕꯅꯤꯅ ꯃꯥꯅ ꯍꯥꯏꯔꯛꯑꯦ
ꯇꯨꯝꯕꯅꯦ ꯍꯥꯏ
ꯍꯣꯏ ꯑꯗꯨꯗꯣ ꯀꯣꯟꯅ ꯇꯧꯔꯣ ꯍꯣꯏ ꯑꯗꯨꯝ ꯉꯥꯟ ꯉꯥꯟꯅ ꯇꯨꯝꯃꯤꯗꯣ ꯍꯥꯏꯗꯤ ꯈꯨꯟꯅ ꯂꯥꯏꯕꯅꯤꯅꯀꯣ ꯃꯣꯏꯁꯦ
ꯎꯝ ꯅꯅꯨꯡꯗꯥꯁꯅꯤ ꯃꯁꯥ ꯃꯁꯥꯒꯤ ꯃꯤꯗꯣ
ꯑ ꯁꯝ ꯁꯥꯡꯃꯤ ꯃꯥ ꯁꯤ ꯇꯧꯔꯛꯑꯣ ꯇꯧꯔꯛꯑꯣ ꯍꯥꯏꯕꯅꯤ
ꯇꯕꯨ ꯇꯥꯎꯕꯨ
ꯁꯤꯁꯨ ꯍꯥꯏꯌꯦꯕ ꯇꯧꯔꯅ ꯇꯧꯔꯛꯑꯔꯣꯏ ꯂꯣꯏꯒꯗꯧꯔꯦꯅ ꯍꯥꯏꯔꯒ ꯃꯥ ꯁꯥꯎꯋꯦ ꯑꯩꯕꯨ ꯇꯥꯎꯕ ꯇꯥꯎꯅꯤꯡꯉꯦ ꯅꯨꯄꯥ ꯅꯨꯄꯥ ꯍꯥꯏꯗꯤ ꯇꯥꯎꯒꯅꯤ ꯌꯥꯝ ꯅꯣꯛꯅꯤꯡ ꯍꯥꯏ ꯗꯤ ꯃꯣꯏ ꯇ꯭ꯔꯦꯟ ꯂꯩꯃꯤꯟꯅꯕ ꯅꯨꯄꯥ ꯑꯃ ꯂꯩꯥꯕꯗꯣ ꯃꯣꯏꯅ ꯆꯌꯦꯡ ꯆꯌꯦꯡ ꯍꯥꯏꯕꯗꯣ
ꯑꯣ ꯑꯣ ꯑꯣ ꯍꯣ ꯍꯣ ꯍꯣ
ꯑꯗꯨ ꯎꯝ ꯋꯥꯔꯤ ꯁꯅꯥꯌꯦ ꯍꯥꯏꯔꯒꯅ ꯌꯦꯡꯉꯨꯇꯨ ꯃꯤ ꯈꯪ ꯅꯥꯗꯕꯗꯤ ꯑꯗꯨꯝ ꯇꯥꯎꯋꯦ ꯑꯩꯉꯣꯟꯗꯤ ꯇꯧꯔꯇꯦꯅꯀꯣ
ꯎ
ꯁꯨꯃꯥꯏꯅ
ꯋꯀꯤꯡ ꯆꯠꯁꯦ ꯍꯥꯏꯌꯦ ꯉꯔꯥꯡꯗꯤ ꯑꯩꯅ ꯆꯠꯁꯦ ꯍꯥꯏꯕ ꯀꯥꯟꯗ ꯃꯣꯏ ꯆꯠꯂꯣꯏꯅ ꯍꯥꯏꯌꯦ ꯑꯗꯨ ꯈꯪꯗꯦ ꯍꯧꯖꯤꯛ ꯆꯠꯁ‌ꯦ
ꯕ‌ꯣꯜ ꯌꯦꯡꯒꯅꯤꯗ ꯕ‌ꯣꯜ ꯌꯦꯡꯒꯅꯤ ꯆꯠꯂꯨꯅꯨꯗ ꯇꯨꯝꯅꯤꯡꯒꯅꯤ ꯌꯥꯝꯅ ꯃꯁꯤꯒꯤꯗꯤ
ꯋꯥꯕꯗꯤ ꯋꯥꯗꯕꯅꯦ ꯍꯥꯏꯗꯤ ꯑꯗꯨꯝ
ꯏꯁꯃꯣꯀꯤꯡ ꯆꯥꯗꯤ ꯇꯨꯝꯅꯤꯡꯉꯦ ꯎ ꯑꯩꯗꯤ ꯆꯂꯦ ꯑꯗꯨꯒꯤ ꯑꯗꯨꯗꯤ ꯑꯗꯨꯝ ꯆꯠꯄꯗꯨꯔꯣ ꯋꯥꯛꯀꯤꯡ ꯖꯁ ꯊꯕꯛ ꯇꯧꯕꯗꯨ
ꯆꯦꯡꯗꯗꯤ ꯆꯦꯟꯕ ꯉꯝꯃꯣꯏ ꯑꯩꯈꯣꯏꯗꯤ
ꯍꯣꯏ
ꯆꯩ ꯂꯩꯗꯤ
ꯆꯤꯗ ꯀꯥꯗꯔꯗꯦ
ꯑꯗꯨꯝ ꯀꯥꯗꯣꯏꯅꯦ ꯋꯥꯀꯤꯡ ꯆꯪꯗꯗꯨꯗ ꯅꯠꯇ꯭ꯔꯗꯤ ꯎꯄꯥꯏ ꯂꯩꯇꯦ ꯑꯩꯈꯣꯏ ꯑꯗꯨꯗꯤ ꯂꯝꯕꯤꯗꯁꯨ ꯑꯗꯨꯝ ꯆꯠꯄ ꯌꯥꯏꯌꯦ ꯑꯗꯨ ꯑꯣꯏꯔꯁꯨ ꯃꯤꯒ ꯒꯥꯔꯤꯒ ꯀꯣ ꯌꯥꯝꯕꯒꯤ
ꯆꯠꯄꯗꯨ ꯅꯨꯡꯉꯥꯏꯇꯦꯕ
ꯎꯝ ꯒꯔꯤ ꯌꯥꯝꯃꯗꯤ ꯑꯁ ꯆꯦꯟꯕꯗꯣ ꯅꯨꯡꯉꯥꯏꯔꯔꯣꯏꯗ
ꯎꯝ ꯅꯨꯉꯥꯏ ꯇꯕꯅꯦ ꯆꯥꯛꯀ ꯆꯥꯔꯒ ꯆꯠꯇꯣꯏꯅꯦ
ꯃꯤꯗꯤ ꯆꯠꯂꯝꯗꯥꯏꯗ ꯆꯥꯗꯦ ꯍꯥꯏꯔꯒ ꯆꯠꯂꯝꯗꯥꯏꯗ ꯆꯥꯏ ꯋꯥꯛꯀꯤꯡ ꯆꯠꯂꯝꯗꯥꯏꯗꯅ
ꯇꯥꯗ꯭ꯔꯗꯤ ꯆꯠꯄ ꯉꯝꯃꯣꯏ ꯑꯩꯈꯣꯏꯗꯤ
ꯍꯣꯏ
ꯆꯥꯛ ꯅꯥꯝꯕꯁꯨ ꯌꯥꯗꯦ ꯑꯩꯈꯣꯏꯒꯤ ꯄꯨꯛꯇꯣ
ꯍꯣꯏ ꯍꯣꯏ
ꯌꯥꯝ ꯆꯥꯔꯁꯨ ꯌꯥꯗꯦ ꯃꯇꯝ ꯆꯥꯅ ꯆꯥꯒꯗꯕ ꯑꯗꯨ ꯑꯣꯏꯔꯁꯨ ꯌꯥꯝ ꯂꯨꯏꯋꯦ ꯑꯩꯈꯣꯏꯒꯤ ꯍꯛꯆꯥꯡꯁꯦ
ꯑꯗꯨ ꯇꯔꯥ ꯐꯥꯕꯤꯈ꯭ꯔꯦ ꯅꯍꯥꯟ ꯂꯥꯛꯄꯗꯣ ꯃꯣꯏ
ꯎꯝ
ꯅꯨꯄꯥ ꯁꯥꯕꯤꯗꯣ ꯑꯗꯨ ꯂꯩꯔꯤꯕꯣ ꯍꯧꯖꯤꯛꯐꯥꯎ
ꯉꯔꯥꯡ ꯂꯩꯌꯦ ꯉꯔꯥꯡꯗꯣ ꯏꯃꯥꯟ ꯃꯥꯅ ꯍꯥꯏꯌꯦ ꯌꯨ ꯊꯥꯛꯄ ꯃꯥꯜꯂꯦ ꯃꯣꯏꯁꯦꯅꯦ
ꯑꯥ ꯑꯥ ꯑꯥ
ꯍꯧꯖꯤꯛ ꯈꯛꯇ ꯅꯤꯡꯁ ꯉꯥꯄꯥ
ꯈꯪꯗꯦꯗ ꯑꯗꯨ ꯃꯃꯥ ꯀꯣꯏꯕ ꯆꯠꯄ꯭ꯔꯣꯅꯦ ꯃꯣꯏꯒꯤ ꯃꯃꯥꯟꯅꯕ ꯁꯤꯡꯒ
ꯈꯪꯗꯦ ꯑꯗꯨꯗ ꯂꯩꯕ ꯆꯦꯡꯒ ꯅꯨꯄꯥ ꯍꯣꯏꯒ ꯄꯨꯜꯂꯒ ꯂꯩꯔꯝꯃꯦ ꯍꯥꯏꯌꯦ
ꯑ ꯀꯔꯤꯅꯨ ꯑꯣ
ꯅꯪꯗꯤ ꯉꯔꯥꯡ ꯉꯥꯅꯨ ꯃꯥꯅ ꯊꯣꯡꯕꯤꯌꯦ ꯍꯥꯏꯌꯦ ꯅꯨ ꯑ ꯆꯔꯥ ꯍꯣꯟꯅꯤꯡꯉꯥꯏꯀꯣ ꯑꯗꯨ ꯑꯗꯨ ꯂꯥꯎꯔꯒ ꯃꯤ ꯃꯤꯌꯥꯝꯒ ꯆꯠꯈ꯭ꯔꯦꯅ ꯍꯥꯏꯕꯅꯦꯕ
ꯑꯁ ꯑꯗꯨ ꯂꯩꯃꯤꯟ ꯍꯥꯏꯕꯗꯤ ꯃꯥ ꯑ ꯑꯩꯈꯣꯏ ꯏꯃꯥꯟꯅꯕꯤꯁꯤꯡꯒ ꯂꯩꯃꯤꯟꯅꯕ ꯔꯦꯟ ꯊꯪꯅꯕ ꯃꯤꯁꯤꯡꯗꯨꯔꯣ
ꯈꯪꯗꯦ ꯑꯣꯏꯔꯝꯃꯣꯏ ꯑꯣꯏꯔꯝꯃꯣꯏ ꯈꯥꯡꯗꯦ ꯑꯗꯨꯝ ꯑꯗꯨꯒꯨꯝꯕ ꯊꯥꯛꯅꯤꯉꯥꯏ ꯍꯥꯏꯔꯗꯤ ꯃꯣꯏꯁꯨ ꯑꯗꯨꯝ ꯄꯪꯌꯥ ꯌꯥꯕ ꯃꯥꯥꯂꯦ ꯒ꯭ꯌꯥꯟ ꯇꯥꯗ꯭ꯔꯦ ꯍꯩꯅꯗ
ꯂꯥꯛꯀꯅꯤ ꯍꯥꯏꯕ ꯃꯇꯥꯡꯅ ꯍꯣꯞ ꯀ ꯂꯣꯏ ꯆꯠꯈ꯭ꯔꯦ
ꯑꯗꯨꯒ ꯃ ꯃꯣꯏ ꯑꯅꯤꯁꯨ ꯍꯩꯐꯝ ꯊꯣꯛꯄꯅꯦ ꯎꯝ ꯃꯥꯅ ꯑꯗꯨꯒꯨꯝꯕ ꯇꯧꯔꯗꯤꯀꯣ ꯇꯧꯒꯅꯨ ꯑꯩꯈꯣꯏ ꯍꯣꯏ ꯒꯤꯗ ꯂꯩꯅꯤꯡꯉꯗꯤ ꯇꯧꯒꯅꯨ ꯍꯥꯏꯕꯗꯣ ꯍꯥꯏꯕ ꯉꯝꯃꯤ ꯍꯥꯞꯄ ꯌꯥꯕꯅꯦꯕ ꯃꯣꯏ ꯑꯅꯤ ꯋꯥ ꯀꯔꯤꯁꯨ ꯉꯥꯡꯗꯦ
ꯑꯁ ꯇꯜꯂꯤꯦꯀꯣ ꯑꯩꯗꯤ ꯆꯠꯈꯔ ꯆꯠ ꯑꯣ ꯑꯩꯗꯤ ꯆꯠ ꯃꯣꯏ ꯃꯥꯗꯤ ꯅꯨꯃꯤꯠ ꯑꯃ ꯑꯅꯤ ꯑꯍꯨꯝ ꯈꯛꯇꯅꯤ ꯍꯥꯏꯔꯒꯀꯣ
ꯑꯗꯨꯒ ꯉꯔꯥꯡꯗꯣ ꯆꯠꯀꯦ ꯇꯥꯕꯅꯦ ꯍꯩꯕ ꯑꯗꯣ ꯃꯥꯒꯤ ꯑꯥ ꯎꯝ ꯃꯕꯨꯡꯒꯤ ꯃꯆꯥ ꯅꯨꯨꯄꯤ ꯄꯣꯛꯇꯣꯏꯔꯦ ꯍꯥꯏꯕ ꯃꯆꯥ ꯃꯆꯥ ꯄꯣꯛꯇꯣꯏꯔꯦ ꯍꯥꯏꯕ
ꯑꯣ ꯀꯅꯥ
ꯃꯕꯨꯡ ꯃꯕꯨꯡ ꯂꯥꯏꯏꯗꯅ ꯁꯤ ꯄꯥꯔ ꯌꯥꯎꯔꯝ ꯍꯣꯏ ꯍꯣꯏ
ꯑꯗꯨ ꯑꯣ ꯃꯥꯒꯤ ꯅꯨꯄꯤ ꯑꯉꯥꯡ ꯄꯣꯛꯇꯣꯏꯔꯦ
ꯈꯪꯗꯦ ꯑꯗꯨꯃꯥꯏꯅ ꯍꯥꯏꯌꯦ ꯑꯗꯣ ꯃꯥꯒꯤ ꯄꯣꯠ ꯆꯥꯏ ꯈꯔ ꯊꯤꯟꯈꯤ ꯍꯥꯏꯕꯒꯤ ꯉꯥꯏꯔꯒ ꯂꯩꯕꯅꯦꯅ ꯍꯥꯏꯌꯦ ꯍꯥꯏꯌꯦ
ꯃꯆꯤꯟꯗꯤ ꯀꯥꯟꯕꯅꯤ ꯍꯣꯏ ꯍꯣꯏ ꯃꯆꯤꯟꯗꯤ ꯍꯥꯏꯕꯅꯤ ꯈꯪꯉꯤꯗꯅ ꯑꯩꯈꯣꯏ
ꯎꯝ
ꯃꯥ ꯃꯇꯥꯎꯁꯤꯡꯗꯣ
ꯍꯣꯏ
ꯎ ꯌꯥꯝ ꯉꯥꯛꯑꯦꯀꯣ ꯍꯥꯏꯗꯤ ꯃꯤꯒꯤ ꯃꯤꯒꯤ ꯌꯨꯝꯗ ꯂꯩꯔꯒ ꯑꯗꯨꯃꯥꯏ ꯇꯧꯏꯁꯦ
ꯀꯣꯜ ꯄꯩꯈꯥꯠꯇ꯭ꯔꯗꯤ ꯐꯥꯒꯗꯕ ꯍꯥꯏꯕꯗꯨꯣ ꯍꯣꯏꯒꯦ ꯊꯥꯡꯕꯤꯌꯣ ꯍꯥꯏꯔ ꯀꯥꯟꯗ ꯑꯇꯩ ꯍꯥꯏ ꯑꯗꯨ ꯅꯨꯃꯤꯠꯇ ꯑꯩꯗꯤ ꯅꯣꯛꯅꯤꯡꯉꯦ ꯑꯩꯈꯣꯏ ꯃꯌꯥꯝꯕꯨ
ꯅꯨꯄꯥꯒ ꯃꯥꯥꯟꯂꯦꯅꯦ ꯍꯥꯏꯇ
ꯑꯉꯥꯎ ꯑꯉꯥꯎ ꯑꯗꯨ ꯅꯨꯃꯤꯠꯇꯣ
ꯑꯣ ꯑꯗꯣ ꯑꯥ ꯍꯥꯏꯕꯗꯤ ꯃꯥꯁꯦ ꯑꯩꯈꯣꯏꯅ ꯉꯥꯡꯅꯕꯁꯤꯡꯗ ꯑꯗꯨꯝ ꯑꯩꯈꯣꯏ ꯉꯥꯡꯉꯦꯅ ꯉꯥꯡꯅꯔꯛꯀꯅꯤ ꯃꯥꯗꯤꯀꯣ ꯑꯗꯨꯒ ꯇꯥꯎꯗ꯭ꯔꯕꯁꯤꯡꯗꯣ ꯑꯗꯨꯝ ꯇꯥꯎꯋꯦꯅ ꯃꯥ ꯃꯥꯗ